ꯑꯃꯣ ꯇꯥꯕ꯭ꯔꯣ ꯍꯥꯎ ꯍꯜꯂꯣ ꯄꯁ
ꯍꯜꯂꯣ ꯀꯥꯔꯕꯨ
ꯎꯝ ꯇꯥꯥꯏꯦ ꯇꯥꯏꯦ ꯅꯪ ꯀꯕꯣ
ꯄꯥꯔꯔꯕꯣ ꯍꯜꯂꯣ
ꯍꯜꯂꯣ
ꯕꯣ ꯀꯩꯅꯣ ꯑꯣꯀꯦ ꯁꯥꯗꯧꯣꯅ ꯍꯥꯏꯁꯨꯣ
ꯔꯣ
ꯇꯥꯏꯌꯦ ꯍꯂꯣ
ꯐ ꯍꯜꯂꯣ
ꯇꯥꯗ꯭ꯔꯣ
ꯍꯜꯂꯣ